ꯑꯕꯤꯕ꯭ꯔꯣ
ꯎꯝ
ꯀꯔꯤ ꯀꯔꯤ ꯁꯤ
ꯎꯝ ꯃꯁꯤꯒꯤ ꯅꯨꯄꯤꯁꯦ
ꯆꯤꯡ ꯅꯦ ꯗꯅꯦ ꯃꯥꯗꯤ
ꯖ ꯌꯥ ꯀꯥꯏ ꯎꯝ
ꯃꯥꯅ ꯌꯦꯠꯄꯁꯤ ꯌꯦꯠꯂꯤꯗꯀꯣ
ꯑꯩꯩꯅꯨꯝꯕꯜꯒꯨꯝꯒꯦꯅ ꯍꯥꯏꯔꯗꯤ ꯑꯩ ꯀ ꯈꯜꯂꯒ ꯂꯩꯌꯦꯕ
ꯃꯥꯒꯤ ꯊꯥꯒꯤ ꯄꯩꯁꯥ ꯑꯩꯅ ꯈꯔ ꯀꯛꯀꯅꯤ
ꯀꯔꯤꯕ
ꯊꯥꯒꯤ ꯄꯩꯁꯥ ꯄꯤꯕꯗ ꯑꯩꯅ ꯑꯩ ꯇꯣꯉꯥꯟꯅ ꯈꯔ ꯀꯛꯀꯅꯤ
ꯑꯩ ꯎꯕ ꯎꯗꯕ ꯈꯜꯦ ꯀꯥꯡꯈꯜ ꯈꯪꯂ ꯍꯧꯖꯤꯛꯀꯥꯟꯗꯤ ꯌꯨꯝ ꯆꯠꯄꯁꯦ ꯀꯥꯡꯈꯜ ꯈꯜꯂ ꯈꯜꯂ ꯆꯠꯅꯩꯗꯅ
ꯎꯝ
ꯁ ꯀ ꯑꯩ ꯑꯁ ꯌꯦꯒ ꯃꯥꯏꯇꯁꯤ
ꯌꯥꯏ ꯌꯥꯏ ꯇꯥꯗꯦ ꯑꯗꯨꯕꯨꯗꯤ ꯍꯧꯖꯤꯛꯄꯨꯗꯤ
ꯂꯥꯎ ꯐꯟ ꯇꯧꯔꯤ ꯀ
ꯄꯩꯁꯥ ꯊꯧꯕꯩꯔ
ꯍꯣꯏꯗ ꯂꯀ ꯄꯔꯤ ꯐꯔꯤ ꯃꯒ ꯂꯥꯎꯅꯔꯤ
ꯅ ꯑꯩꯉꯣꯟꯗ ꯅꯥꯀꯣꯡ ꯇꯥꯕꯤ ꯇꯧꯔꯛꯑꯝꯃꯤꯗꯨꯁꯨ ꯑꯗꯨꯒꯤ ꯑꯣꯏꯔꯝꯅꯤꯌꯦ ꯑꯩꯗꯣ ꯍꯜꯂ ꯇꯧꯗ꯭ꯔꯕ ꯇꯟꯗꯅ
ꯑꯁ ꯃꯥ ꯂꯩꯔꯤꯉꯅꯤ ꯃꯥꯕꯤ ꯑꯩ ꯉꯁꯤ ꯆꯔꯥ ꯍꯦꯟꯕꯤꯔꯒꯤꯛꯇ
ꯀꯌꯥꯝ ꯀꯨꯏꯅ ꯂꯩꯗꯣꯏꯖꯦ ꯅꯣꯡ ꯇꯥꯕꯅꯤꯅ ꯑꯗꯨꯝ ꯂꯩꯕꯁꯨ ꯌꯥꯏ ꯃꯈꯥꯗꯨꯗ ꯀꯩꯅꯣꯝ ꯅꯝꯁꯤꯜꯂ ꯐꯤꯕꯨꯟ ꯑꯃ ꯊꯝꯒꯗꯕꯅꯤ ꯑꯗꯣ
ꯑꯁ ꯑꯃꯨꯒ ꯁꯔꯖ
ꯅꯣꯡꯁꯦ ꯇꯥꯕꯒꯤꯕꯨꯗꯤ ꯐꯩꯌꯦꯕ ꯑꯃꯔꯣꯝꯗꯗꯤ ꯂꯧꯁꯤꯡ ꯃꯇꯝꯅꯤꯅ ꯏꯁꯤꯡ ꯃꯥꯏꯁꯤꯡ ꯂꯩꯅꯗꯕ ꯈꯣꯠꯅꯗꯕ ꯇꯧꯕꯁꯤꯗ
ꯎꯝ
ꯊꯕꯛ ꯏꯪꯈꯥꯡ ꯑꯃ ꯆꯠꯄ ꯑꯩꯈꯣꯏꯒꯤꯅ ꯑꯃꯨꯛ ꯅꯨꯡꯉꯥꯏꯇꯕ
ꯂꯧ ꯎꯕ ꯑꯦꯅꯤ ꯂꯧ ꯌꯦꯛꯄ ꯃꯤ ꯌꯥꯎꯅꯔꯦ ꯏꯕꯦꯝꯃ ꯑꯅꯧꯕ ꯂꯣꯛꯄ ꯃꯤ ꯒꯩ
ꯑꯩꯈꯣꯏꯒꯤ ꯇꯤ ꯏꯁꯤꯡꯗꯣ ꯑꯩꯈꯣꯏ ꯑꯗꯨꯋꯥꯏꯒꯤ ꯂꯧ ꯃꯈꯩꯗꯣ ꯏꯁꯤꯡ ꯂꯩꯅꯗꯕꯒꯤ ꯍꯧꯖꯤꯛ ꯀꯟꯅ ꯏꯁꯤꯡ ꯆꯦꯟꯅꯔꯤ
ꯑꯩꯈꯣꯏꯗꯤ ꯏꯁꯤꯡ ꯊꯥꯔꯛ ꯄ ꯗꯥꯕꯩꯗ ꯆꯥꯎꯅ ꯊꯥꯔꯛꯑꯦ ꯑꯗꯨꯒ ꯃꯤꯒꯩ ꯏꯁ ꯅꯣꯡꯃꯣꯟꯗ ꯅꯨꯡꯉꯥꯏꯔꯦ ꯏꯁꯩ ꯇꯥꯔꯒꯅꯦ ꯂꯧ ꯂꯤꯡꯍꯧꯔꯤꯁꯦ
ꯅꯨꯡꯗꯤ ꯅꯨꯡꯉꯥꯏꯕꯅꯤꯉꯣ
ꯅꯪ ꯂꯚꯇꯔꯤ ꯅꯣ ꯍꯪꯉꯛꯏ ꯃꯥꯅ ꯅꯪꯗ ꯅꯪ ꯂꯥꯛꯇ꯭ꯔꯤꯕ ꯍꯥꯏꯅ ꯍꯪꯉꯦꯕ
ꯍꯪꯁꯅꯨ ꯍꯪꯁꯅꯨ ꯃꯣꯏ ꯍꯪꯖꯔꯁꯅꯨ ꯃꯥ ꯍꯧꯖꯤꯛ ꯑꯩꯈꯣꯏꯕꯨ ꯅꯤꯡꯁꯤꯡꯅꯛꯑꯃꯅꯤ
ꯑꯩꯅ ꯇꯥꯔꯤꯕꯁꯤ ꯏꯃꯨꯡꯗꯒꯤꯅꯤ
ꯀꯥꯆꯤꯟꯒꯤ ꯃꯈꯥꯒꯤ ꯏꯃꯥꯟꯅꯕꯤꯗꯨ ꯂꯩꯕ꯭ꯔꯣ
ꯁꯤꯟꯒꯤ ꯃ
ꯅꯣꯏꯒꯤ ꯄꯔꯦꯡꯒꯤ ꯑꯃ ꯑꯥ
ꯂꯥꯛꯑꯦ ꯑꯗꯨ ꯂꯥꯛꯑꯦ ꯉꯥꯏꯍꯥꯛ ꯂꯥꯛꯑꯦ
ꯎꯝ ꯃꯥꯗꯣ ꯃꯥꯒꯤ ꯀꯩꯅꯣꯝꯃ ꯀꯦꯅꯕꯒꯤ ꯑꯝ ꯊꯥꯒꯠꯂꯛꯑꯦꯅꯦ ꯇꯥꯡꯕ ꯃꯥꯜꯂꯦ
ꯑꯩ ꯅꯣꯛꯄꯗ ꯁꯤꯒꯦ ꯇꯧꯋꯦ ꯈꯪ ꯃꯃꯤꯡꯗ
ꯎꯝ
ꯃꯃꯤꯡꯗꯣ ꯈꯕ꯭ꯔ ꯑꯩꯅ ꯍꯥꯏꯁꯦ
ꯈꯪꯉꯦ ꯈꯪꯉꯦ
ꯑꯝꯇ ꯍꯪꯁꯤꯔ ꯀꯔꯤ ꯀꯔꯤ ꯄꯣꯠꯅꯣꯁꯤ ꯑꯃꯨꯛꯇꯁꯨ ꯇꯥꯗꯔꯤ ꯃꯥ ꯍꯦ ꯂꯥ ꯄꯒꯗꯤ ꯍꯩꯀꯣꯜ ꯂꯩꯀꯣꯜꯂꯣ ꯏꯁꯤꯡ ꯆꯥꯏ
ꯃꯥꯅ ꯑꯩꯈꯣꯏꯒꯤꯗꯣ ꯂꯩꯀꯣꯜ ꯑꯣꯟꯊꯣꯛꯇꯣꯔꯕꯅꯦ
ꯑꯗꯨꯒ ꯃꯥꯅꯅꯦ ꯑꯐꯕ ꯂꯥꯛꯑꯦ ꯃꯣꯏꯒꯤ ꯀꯥꯒ ꯑꯩꯈꯣꯏꯒꯤ ꯀꯥꯒ ꯀꯦꯝꯇ ꯃꯔꯤ ꯑꯝꯇꯁꯨ ꯂꯩꯅꯗꯦ ꯑꯗꯨꯒ ꯆꯥꯃꯤꯟ ꯊꯛꯃꯤꯟꯅꯕꯕꯨꯗꯤ ꯃꯣꯏꯗꯁꯨ ꯑꯩꯈꯣꯏ ꯅꯣꯡꯇ ꯆꯥꯕ ꯆꯠꯂꯨꯗꯦꯗꯅ ꯑꯗꯨꯒꯥ ꯃꯥꯅ ꯃꯣꯏ ꯑꯃ ꯀꯣꯠꯅꯕꯗꯣ
ꯎꯝ
ꯆꯥꯛꯀ ꯀꯣꯠꯅꯕꯗꯣ ꯑꯗꯨꯗꯣ ꯍꯦꯟꯖꯟꯕ꯭ꯔꯌꯦ ꯃꯥꯏꯗꯤ ꯃꯥꯡꯈ꯭ꯔꯦ
ꯀꯩ ꯆꯥꯟꯅꯔꯤꯒꯦ ꯑꯗꯨꯕꯨ
ꯑꯁ ꯅꯪꯒꯤ ꯍꯦꯟꯖꯟꯕꯗꯤ ꯑꯩꯒꯤ ꯃꯌꯥꯝ ꯃꯥꯡꯈ꯭ꯔꯦ ꯍꯥꯏꯕ ꯑꯩꯈꯣꯏ ꯅꯣꯡꯃꯇꯥ ꯃꯤꯒꯤꯗ ꯆꯠꯂꯥ ꯊꯤ
ꯑꯗꯨꯨꯅꯦ ꯃꯥꯗꯣ ꯅꯠꯇ꯭ꯔꯒꯅ ꯀꯩ ꯀꯩ ꯂꯩꯒꯦ ꯈꯣꯠꯀꯦ ꯌꯦꯡꯕ ꯂꯥꯛꯄ ꯑꯣꯏꯔꯝꯕꯁꯨ ꯌꯥꯏ
ꯈꯪꯉꯦ ꯃꯥꯏ ꯑꯟꯅꯤ ꯃꯥꯡꯒꯔꯦꯌꯦ ꯑꯩꯅꯥ ꯑꯁ ꯑꯁ ꯈꯪꯗꯦ ꯅꯪꯒꯤ ꯌꯥꯎꯕꯔ ꯌꯦꯡꯉꯣ ꯑꯩꯒꯤꯁꯨ ꯃꯌꯥꯝ ꯑꯃ ꯃꯥꯡꯒꯔꯦ ꯍꯥꯏꯒꯤ
ꯎꯝ ꯑꯩꯒꯤꯗꯤ ꯑꯩꯒꯤ ꯀꯥꯗ ꯀꯣꯜꯂꯤꯛ ꯑꯝꯇ ꯂꯩꯇꯦ ꯃꯈꯥꯗ ꯂꯣꯏ ꯊꯝꯃꯦ
ꯅꯪꯒꯤꯕꯨꯗꯤ ꯈꯪꯉꯦ ꯅꯪꯒꯤ ꯇꯦꯕꯜꯗꯨꯁꯨ
ꯎꯝ
ꯌꯥꯝ ꯇꯜꯂꯥ
ꯂꯩꯇꯦ ꯑꯩꯒꯤ ꯏꯀꯣꯛ ꯀꯣꯛꯄꯦꯍꯦ ꯑꯩꯒꯤ ꯂꯩꯕ ꯍꯥꯏꯕꯕꯨ ꯐꯃꯨꯡꯒ ꯎꯄꯨꯒ ꯑꯗꯨ ꯃꯉꯥꯏꯔꯦ
ꯑꯗꯨꯅꯗꯤ ꯋꯥꯏ ꯌꯥꯝ ꯁꯪꯉꯤ ꯅꯥꯁꯅꯥꯟ
ꯎꯝ ꯑꯗꯣ ꯑꯩꯒꯤ ꯂꯥꯏꯔꯤꯛ ꯃꯈꯩꯗꯣ ꯑꯩꯅꯅꯦ ꯀꯩꯅꯣꯁꯨ ꯇꯧꯕꯩꯅꯤꯗ ꯑꯩꯗꯤ ꯑꯗꯨꯃꯥꯏꯅ ꯇꯦꯕꯜꯒꯨꯝꯕꯗ ꯌꯥꯝ ꯊꯝꯕꯗꯣ ꯑꯩꯗꯣ ꯅꯨꯡꯉꯥꯏꯇꯕꯒꯤ ꯑꯩꯒꯤ ꯅꯥꯀꯟꯒꯤ ꯐꯃꯨꯡ ꯅꯥꯀꯟꯒꯤ ꯄꯣꯠ ꯊꯝꯐꯝꯗꯣ ꯑꯗꯨꯗ ꯂꯣꯏ ꯍꯣꯏꯖꯤꯜꯂ ꯊꯝꯃꯦꯕ ꯑꯩꯅ
ꯑꯩꯒꯤ ꯄꯣꯠ ꯊꯝꯃꯝꯁꯤꯁꯨ ꯍꯥꯡꯗꯦ
ꯑꯩꯅ ꯑꯩꯒꯤ ꯑꯅꯤ ꯀꯟꯕ ꯑꯅꯤꯗꯨꯗ
ꯑꯅꯤ ꯑꯅꯤ ꯀꯃꯥꯏꯅꯥ ꯈꯨꯀꯥꯛꯇꯤ ꯀꯣꯛꯁꯦ ꯌꯥꯝ ꯉꯥꯎꯔꯦ
ꯅꯪꯒꯤ ꯄꯣꯠꯄꯨꯗꯤ ꯌꯥꯝꯃꯦ
ꯑꯩ ꯌꯨꯝ ꯆꯄꯗ ꯀꯣꯛ ꯐꯣꯟ ꯇꯔꯛꯑꯥꯒꯦꯀꯣ ꯍꯦꯟꯃꯜꯂꯦ
ꯍꯣꯏ ꯑꯗꯨꯕꯨꯗꯤ ꯍꯧꯖꯤꯛ ꯃꯇꯝꯁꯦ ꯖꯔ ꯖꯔ ꯆꯠꯈ꯭ꯔꯗꯧ ꯃꯥꯜꯂꯤꯉꯣ ꯅꯨꯃꯤꯠ ꯍꯞꯇꯥꯃꯨꯛꯁꯨ ꯑꯃꯨꯛ ꯂꯩꯃꯤꯟꯅꯗ꯭ꯔꯦ
ꯈꯪꯍꯧꯗꯥꯏꯅꯦ ꯑꯌꯨꯁꯤ ꯏꯇꯣꯝꯇꯅꯤꯅꯥ ꯂꯦꯟꯅ ꯃꯇꯝꯗꯕꯨ ꯒꯌ꯭ꯥꯟ
ꯎꯝ ꯑꯃ ꯀꯥꯆꯤꯟꯒꯤ ꯏꯃꯥꯟꯅꯕꯤ ꯃꯌꯨꯝ ꯆꯠꯈꯤꯕꯗꯣ ꯑꯥ ꯃꯊꯛꯀꯤ ꯑꯗꯨ ꯂꯩꯕ꯭ꯔꯣ ꯍꯧꯖꯤꯛ ꯂꯥꯛꯑꯕꯣ
ꯀꯔꯝꯕꯅꯣ ꯀꯆꯤꯟꯒꯤ ꯍꯥꯏꯁꯦ ꯀꯔꯝꯕꯅꯣ ꯑꯧ ꯀꯪꯕꯤꯔꯣ
ꯃꯌꯥꯡ ꯀꯪꯕꯤꯒ ꯆꯥꯛ ꯆꯥꯃꯤꯟꯅꯕꯗꯣ ꯅꯇꯣꯟ ꯇꯨꯝꯕꯤꯗꯨ ꯃꯤ ꯉꯧꯕꯤꯗꯣ
ꯃꯥꯗꯤ ꯄꯨꯔꯥ ꯑꯣꯏꯅ ꯆꯠꯈꯔ꯭ꯦ ꯍꯥꯏꯗꯥꯏꯅꯦ
ꯃꯥꯒꯤ ꯄꯣꯠ ꯂꯩꯔꯤ ꯍꯥꯏ
ꯑꯗꯨꯗꯤ ꯂꯥꯛꯇꯤ ꯂꯥꯛꯇꯤꯌꯦ ꯂꯥꯛꯄꯥ ꯎꯗꯤꯌꯦ ꯃꯥ ꯂꯥꯀꯇꯧꯗꯤ ꯃꯥꯟꯗꯔ꯭ꯦꯕꯨ ꯑꯩ ꯁꯨꯝ ꯇꯞꯅꯥ ꯇꯞꯅꯥ ꯂꯧꯐꯨꯠ ꯇꯧꯕꯒꯥ ꯑꯣꯏꯔꯝꯅꯤ
ꯍꯣꯏ ꯑꯗꯨꯝꯕ ꯑꯣꯏꯔꯝꯕꯩꯗꯤ ꯈꯪꯗꯦ ꯃꯌꯥꯡ ꯀꯪꯕꯤꯗꯨꯁꯨ ꯂꯥꯛꯈꯤꯗ꯭ꯔꯕꯣ
ꯑ ꯃꯥꯏ ꯃꯅꯥꯎꯄꯤ ꯑꯅꯤ ꯊꯣꯛꯂꯛꯏ
ꯎꯝ
ꯑꯗꯨꯅ ꯃꯥ ꯄꯥꯛ ꯂꯍꯧꯗꯧ ꯃꯥꯟꯗꯦ ꯍꯥꯏꯔꯛꯑꯦ ꯑꯗꯨꯒ ꯃꯣꯏꯒꯤ ꯄꯩꯁꯥ ꯐꯪꯕꯗꯨꯁꯨ ꯃꯥ ꯂꯣꯏ ꯐꯪꯂꯣꯔꯤꯌꯦ
ꯎꯝ ꯃꯥ ꯍꯟꯗꯛ ꯄꯔꯤꯈ꯭ꯌꯥ ꯊꯥꯔꯣꯏꯗꯣꯏ ꯖꯥꯠꯂꯥ ꯆꯤꯊꯍꯧꯕꯗꯣ
ꯑꯗꯨ ꯈꯪꯗꯦ ꯍꯟꯗꯛ ꯅꯣꯏꯁꯦ ꯃꯥꯟꯅꯗꯦ
ꯇꯥꯔꯤꯛ ꯇꯔꯥꯗ ꯑꯔꯣꯏꯕ ꯅꯨꯃꯤꯠꯅꯦ
ꯑꯝꯇꯕꯨ ꯍꯪꯕꯤꯒꯦꯅꯦ
ꯎꯝ ꯑ ꯊꯥ ꯍꯥꯏ ꯊꯥꯗ꯭ꯔꯗꯤ ꯍꯥꯏꯗꯤ ꯄꯥꯝꯃꯩꯗꯅ ꯆꯍꯤ ꯑꯃꯒꯤ ꯇꯧꯈꯤꯕꯗꯣ
ꯎꯝ ꯃꯅꯥꯎꯕꯨ ꯑꯅꯤ ꯊꯣꯛꯣꯏꯅ ꯅꯨꯡꯉꯥꯏꯅ ꯑꯣꯏꯖꯔꯑꯦ ꯃꯌꯨꯝꯗ ꯃꯥꯒꯤ ꯀꯔꯕꯥꯔꯗꯨ ꯐꯪꯁꯒ ꯇꯧꯔꯗ꯭ꯔꯥ
ꯀꯔꯕꯥꯔꯁꯨ ꯈꯨꯃꯥꯡ ꯆꯥꯎꯁꯤꯟꯕ ꯃꯥꯜꯂꯦ
ꯑꯗ ꯃꯥꯒꯤ ꯀꯔꯕꯥꯔꯒꯤ ꯄꯣꯠ ꯆꯩꯗꯨꯗꯤ ꯃꯥ ꯁ꯭ꯋꯥꯏꯗꯗꯤ ꯂꯧꯊꯕꯅꯦꯕ ꯌꯥꯝꯇ ꯃꯔ
ꯂꯥꯛꯑꯦ
ꯌꯥꯝ ꯌꯥꯝ ꯇꯣꯏꯅ ꯂꯥꯛꯑꯝꯗꯧ ꯃꯥꯜꯂꯦꯕ ꯍꯥꯏꯗꯤ ꯃꯥꯅ ꯊꯥꯒꯠꯂꯛꯕ ꯈꯨꯗꯤꯡ
ꯍꯣꯏ ꯍꯣꯏ ꯑ ꯑꯗꯨꯕꯨꯗꯤ ꯅꯣꯡꯃꯥꯏꯖꯤꯡ ꯈꯨꯗꯤꯡꯒꯤ ꯂꯥꯛꯑꯝꯅꯤꯌꯦ ꯅꯨꯃꯤꯠ ꯇꯥꯕꯅꯤꯅ
ꯃꯅꯥꯎꯄꯤ ꯃꯅꯥꯎꯄꯤ ꯊꯣꯛꯛꯑꯗꯤ ꯃꯥ ꯌꯥꯝ ꯍꯔꯖꯕꯅꯦ
ꯎꯝ ꯑꯗꯨꯗ ꯃꯣꯏꯒꯤꯗꯤ ꯆꯥꯎꯕꯁꯨ ꯂꯣꯏ ꯃꯥꯟꯅꯔꯃꯤꯅ ꯊꯕꯛꯇꯣ ꯂꯣꯏ ꯃꯥꯟꯅꯔꯝꯃꯅꯤꯌꯦ ꯋꯥꯈꯟꯗꯣ
ꯎꯝ
ꯑꯩꯈꯣꯏꯒꯤꯗ ꯑꯃꯨꯛ ꯑꯅꯦꯝ ꯑꯋꯥꯡꯅꯤ
ꯁꯃ ꯑꯁ ꯑꯩꯈꯣꯏꯗꯤ ꯆꯍꯤ ꯅꯤꯄꯥꯟ ꯃ ꯑꯒꯨ ꯆꯂ ꯄꯨꯖꯤꯒ
ꯑꯗꯨꯅ ꯍꯥꯏꯗꯤ ꯂꯥꯡꯃꯤꯟꯅꯕꯗ ꯅꯣꯡꯕꯨꯗꯤ ꯅꯨꯡꯉꯥꯏꯀꯣ ꯑꯗꯨ ꯑꯣꯏꯔꯁꯨ ꯏꯃꯥꯟꯅꯕꯤꯒꯨꯝ ꯃꯅ ꯂꯩꯃꯤꯟꯅꯕ ꯍꯥꯏꯕ ꯑꯃ ꯂꯩꯗꯅ
ꯃꯥꯁꯦꯁ ꯑꯩꯗꯧꯅ ꯈꯟꯕꯗꯨ ꯑꯗꯨꯅꯦ
ꯎꯝ ꯆꯍꯤꯗꯣ ꯌꯥꯝꯅ ꯂꯠꯈ꯭ꯔꯦ
ꯅꯨꯃꯨ ꯇꯥꯔ
ꯑꯩꯁꯦ ꯂ ꯍꯌꯦꯡ ꯑꯃꯨꯛ ꯍꯌꯦꯡ ꯂꯥꯛꯑꯒꯅ ꯉꯟꯅ ꯑꯃꯨꯛ ꯂꯥꯛꯇꯣꯏ ꯉꯁꯤ ꯑꯣꯏꯅ ꯂꯥꯛꯅꯤꯡꯉꯕ ꯑꯩꯁꯦ ꯊꯕꯛꯁꯦ ꯆꯥꯎ ꯆꯥꯎꯈꯠꯇ꯭ꯔꯦ ꯑꯩꯅ ꯇꯧꯔꯤꯁꯦ ꯁꯤꯗ ꯂꯩꯕ
ꯂꯥꯛ ꯍꯥꯏꯕꯅꯤ ꯑꯩꯈꯣꯏꯒꯤ ꯑꯗꯨ ꯃꯥꯅꯕ ꯂꯩꯕꯗ
ꯃꯄꯗ
ꯎꯥ
ꯑꯗꯨꯁꯨ ꯃꯥꯁꯨ ꯑꯁꯤ ꯌꯥꯒꯅꯤ ꯍꯥꯏꯕꯅꯤ
ꯑꯩꯈꯣꯏ ꯁꯤ ꯑꯩꯈꯣꯏ ꯁꯤꯒꯤꯗꯣꯏꯔꯣ
ꯑꯧ
ꯎꯝ ꯃꯥꯁꯨ ꯃꯌꯥꯝ ꯂꯅꯥꯏꯒꯤ ꯒꯥꯔꯤꯗ ꯂꯥꯛꯇꯣꯏꯔꯣ
ꯑꯗꯨꯗꯤ ꯈꯪꯗꯦꯅ ꯉꯁꯤ ꯍꯥꯏꯒꯠꯂꯛꯀꯅꯤꯅ ꯉꯔꯥꯡ ꯍꯥꯏꯐꯦꯠ ꯍꯥꯏꯔꯝꯕꯅꯦ ꯀꯃꯥꯏꯅ ꯂꯥꯛꯣꯗꯤ ꯍꯪꯍ
ꯑꯩꯁꯨ ꯂꯥꯛꯅꯉꯥꯏꯗꯤ ꯇꯧꯔꯅꯤ ꯀꯩ ꯆꯥꯅꯤꯡꯒꯦꯅ
ꯃ ꯆꯥꯕꯤ ꯆꯣ
ꯍꯣꯏ ꯑꯃꯒꯨꯝꯕ ꯃꯥ ꯆꯥꯕ ꯉꯝꯒꯦꯅ
ꯎꯝ ꯄꯀꯧꯔꯥ ꯂꯩꯔꯛꯀꯦ ꯄꯀꯧꯣꯔꯥ ꯑꯍꯥꯎꯕ ꯑꯃ ꯂꯩ ꯃꯍꯥꯎ ꯌꯦꯡꯉ ꯑꯗꯨꯗꯤ
ꯑꯜꯔꯤ ꯃꯪꯜ
ꯑꯥ ꯃꯪꯜꯁꯨꯗꯀꯦ
ꯀꯣꯟꯅ ꯌꯧꯔꯛꯑꯀꯥꯟꯗ ꯑꯣꯏꯅ ꯆꯥꯏꯁꯟꯁꯦ ꯍꯠꯅꯖꯔꯤ ꯁꯨꯠꯂꯅꯤ
ꯇꯣꯉꯥꯟꯅ ꯇꯣꯉꯥꯟꯅ ꯌꯣꯝꯃꯒ ꯄꯨꯔꯛꯀꯦ ꯑꯗꯨꯕꯨꯗꯤ
ꯍꯥꯎꯕꯅꯦ ꯃꯥꯒꯤ ꯑꯗꯨꯝ ꯑ ꯄ ꯀꯧꯔꯛ
ꯑ ꯃꯪꯒꯜ ꯍꯥꯞꯄꯗꯤ ꯌꯥꯝ ꯍꯥꯎꯋꯦꯕ
ꯎꯝ ꯃꯪꯒꯜ ꯍꯥꯞꯄ ꯍꯥꯎꯋꯦ ꯄꯀꯧꯔꯥꯗꯪ ꯏꯂꯨ ꯂꯨ ꯆꯥꯕꯗꯨꯗꯤ ꯍꯥꯎꯕꯨꯗꯤ ꯍꯥꯎꯋꯦ ꯑꯗꯨ ꯑꯣꯏꯔꯁꯨ ꯃꯍꯥꯎꯗꯣ ꯃꯪꯒꯟ ꯍꯥꯞꯄꯅ ꯍꯦꯜꯂꯗꯣ
ꯍ ꯂꯑꯣꯏ ꯍ ꯀꯁꯤ
ꯎꯝ꯫ ꯂꯥꯛꯑꯗꯣꯅꯦ ꯂꯥꯛꯑꯒ ꯂꯥꯏꯔꯤꯛ ꯄꯥꯃꯤꯟꯅꯔꯁꯦ ꯂꯥꯏꯔꯤꯛ ꯄꯥꯐꯝ ꯆꯠꯂꯒ꯫
ꯑꯩ ꯄꯥꯈꯨꯝꯁꯤꯗ ꯀꯥ ꯄꯤꯕ ꯑꯣꯢꯔꯝꯃꯗꯤ ꯊꯥꯕꯥꯛꯁꯦ ꯄꯥꯏ ꯄꯥꯛꯅ ꯄꯥꯡꯊꯣꯛꯄ
ꯑꯁꯦꯡꯕꯀꯣ ꯕꯦꯔꯥꯅꯤ ꯅꯠꯇ꯭ꯔꯗꯤ꯫ ꯑꯁ ꯋꯥ꯫ ꯅꯩꯕ ꯃꯤ ꯌꯥꯝ ꯌꯥꯎꯔꯦꯀꯣ ꯑꯩ ꯍꯣꯔꯦꯟ ꯍꯥꯏꯕꯤꯒꯦ꯫